ꯍꯜꯂꯣ ꯇꯥꯕꯣ
ꯑꯁ ꯚꯥꯏ ꯅꯣꯏ ꯅꯨꯡꯉꯥꯏꯔꯤꯕꯅꯦ꯫
ꯑꯥꯏ ꯅꯨꯡꯉꯥꯏꯗꯥ ꯫
ꯆꯥꯛ ꯏꯟꯖꯥꯡꯒ ꯆꯥꯅꯔꯕꯣ꯫
ꯀꯩ ꯍꯥꯏꯕ ꯇꯥꯗꯦ ꯑꯝꯇꯒ ꯍꯥꯏꯔꯛꯑꯣ
ꯆꯥꯛ ꯏꯟꯖꯥꯡꯒ ꯆꯥꯅꯔꯕꯣ
ꯆꯥꯕ ꯂꯣꯏꯔꯦꯗ
ꯀꯩ ꯏꯟꯖꯥꯡ ꯆꯥꯊꯥꯔꯒꯦ ꯍꯥꯏꯖꯤꯕꯣ
ꯏꯌꯥꯝꯕꯅ ꯁꯧꯒ꯭ꯔꯤ ꯊꯣꯡꯉꯦ ꯍꯥꯎꯇꯕꯅ ꯂꯣꯏꯔꯦ
ꯅꯌꯥꯝꯕꯅ ꯁꯧꯒ꯭ꯔꯤꯗꯣ ꯊꯣꯡꯉ ꯅꯪ ꯅꯪꯅ ꯆꯥꯛꯈꯨꯝꯗꯨꯗ ꯀꯩꯝꯇ ꯇꯧꯗꯒꯩ ꯂꯩꯔꯝꯅꯤꯅꯦ ꯅꯌꯥꯝꯕꯅ ꯆꯥꯛ ꯏꯟꯖꯥꯡꯗꯨ ꯊꯣꯡꯉꯒ ꯅꯪ ꯈꯔ ꯃꯇꯦꯡ ꯄꯥꯡꯖꯟꯒꯦꯗꯤ ꯍꯥꯏꯗ꯭ꯔꯒ
ꯈꯪꯉꯕ ꯄꯣꯠꯇꯣ ꯍꯥꯡꯉ ꯂꯩꯏꯗꯨ ꯅꯪꯒꯤꯖꯦ ꯑꯩꯉꯣꯟꯗ ꯈꯠꯅꯕ ꯍꯧꯔꯤꯔꯥ
ꯅꯠꯇꯦ ꯅꯌꯥꯝꯕꯗꯨꯅ ꯑꯗꯣ ꯑꯗꯨꯛ ꯋꯥꯅ ꯊꯣꯡꯉꯦ- ꯈꯣꯠꯂꯦ ꯍꯥꯏꯔꯗꯤ ꯅꯪꯅ ꯈꯤꯇꯪꯗꯖꯨ ꯃꯇꯦꯡ ꯇꯧꯕ ꯌꯥꯏ ꯑꯗꯨꯁꯨꯑꯃꯇ ꯇꯧꯔꯝꯃꯣꯏꯕ ꯅꯪ
ꯅꯠꯇꯦ ꯅꯪꯅ ꯀꯃꯥꯏꯅ ꯈꯪꯉꯤꯅꯣ ꯍꯥꯏꯕ ꯑꯩꯅ ꯍꯥꯏꯖꯤꯅ ꯅꯠꯇꯦ ꯅꯪ ꯃꯤꯒꯤ ꯖꯨꯝꯗ ꯑꯩ ꯅꯪ ꯉꯁꯥꯏ ꯎꯍꯧꯗꯦ ꯍꯥꯏꯕ ꯅꯪꯅ ꯑꯩꯈꯣꯏ ꯖꯨꯝꯗꯒ ꯂꯥꯛꯄꯒ ꯌꯦꯡ ꯂꯩꯔꯝꯃꯤꯗꯣ
ꯅꯠꯇꯦ ꯑꯦ ꯈꯪꯉꯤꯅꯤ ꯀꯩꯅꯣ ꯅꯪ ꯑꯁꯥꯝ ꯀꯨꯏꯅꯒ ꯇꯦ ꯈꯪꯅꯔꯛꯑꯖꯤꯕꯨ ꯀꯩꯗꯧꯕꯩ ꯈꯪꯉꯣꯏꯗꯣꯏꯅꯣ ꯅꯪ ꯅꯒꯨꯟꯕꯨ
ꯑꯩꯒꯤ ꯏꯒꯨꯟꯖꯦ ꯌꯥꯝ ꯐꯒ꯭ꯔꯕ ꯏꯒꯨꯟꯅꯤ
ꯅꯪꯖꯦ ꯁꯧꯒ꯭ꯔꯤ ꯈꯤꯇꯪ ꯊꯣꯡꯕ꯭ꯔꯣ
ꯀꯥꯡꯍꯧꯖꯨ ꯉꯧꯋꯦ ꯆꯅꯥ ꯀꯥꯡꯍꯧ ꯆꯅꯥ ꯀꯥꯡꯍꯧꯗꯨꯗꯤ ꯆꯅꯥ ꯀꯥꯍꯥꯎꯗꯤ ꯑꯗꯨꯝ ꯆꯥꯕ ꯌꯥꯏ ꯏꯟꯖꯥꯡꯗꯣ ꯍꯥꯎꯇꯦ ꯍꯥꯏꯕ ꯋꯥꯗꯅꯦ ꯑꯩꯒꯤꯗꯣ ꯀꯥꯡꯍꯧꯗꯤ ꯑꯗꯨꯝ ꯆꯥꯕ ꯌꯥꯏ
ꯅꯣꯏꯅ ꯏꯁꯧ ꯂꯥꯡꯈꯠꯂꯛꯕꯅꯤꯅꯦ ꯍꯤꯟꯖꯥꯡ ꯊꯣꯡꯏꯉꯩꯗ
ꯑꯩ ꯃꯥꯒ ꯋꯥ ꯉꯥꯡꯅꯗꯦ
ꯑꯗꯨꯅ ꯍꯥꯏꯖꯦ ꯃꯁꯥꯅ ꯁꯥꯎꯅꯤꯡꯉꯝꯅꯤꯕ ꯍꯤꯟꯖꯥꯡ ꯊꯣꯡꯏꯉꯩꯗ ꯁꯥꯎ ꯁꯥꯎꯅ ꯆꯥꯛ ꯍꯦꯟꯖꯥꯡ ꯊꯣꯡꯕꯖꯦ ꯍꯥꯎꯇꯦ ꯍꯥꯏꯕꯅꯦꯕ
ꯑꯗꯨ ꯍꯥꯏꯕ ꯃꯤꯗꯣ ꯂꯥꯜꯂꯕꯅꯦ
ꯅꯣꯢ ꯍꯤꯟꯖꯥꯡ ꯍꯥꯎꯇꯦ ꯍꯥꯏꯖꯦ
ꯅꯠꯇꯦ ꯁꯥꯎ ꯁꯥꯎꯅ ꯊꯣꯡꯉ ꯍꯤꯟꯖꯥꯡ ꯍꯥꯎꯅꯤ ꯍꯥꯎꯇꯦ ꯍꯥꯏꯕ ꯂꯩꯇꯦ ꯊꯣꯡꯉꯤꯕ ꯃꯑꯣꯡꯗꯨꯗ ꯂꯩ
ꯃꯥꯁꯥꯎꯔꯗꯤ ꯍꯤꯟꯖꯥꯡꯗꯣ ꯑꯩꯅ ꯊꯣꯡꯉꯤ ꯍꯤꯟꯖꯥꯡꯖꯦ ꯃꯣꯏꯗ ꯄꯤꯖꯗꯣꯏꯅꯤ ꯈꯜꯂ ꯊꯣꯡꯗꯣꯏꯅꯤꯗꯅ ꯑꯗꯣ ꯁꯥꯎꯔꯗꯤ ꯆꯥꯅꯤꯡ- ꯆꯥꯖꯅꯨ ꯆꯅꯤꯡꯗ- ꯇꯣꯛꯆꯅꯨꯗ ꯃꯣꯏ ꯊꯣꯛꯄꯅꯦꯅ ꯍꯥꯏꯔ ꯊꯣꯡꯉꯅꯤꯗꯅ
ꯗꯨ ꯃꯁꯥꯃꯛꯁꯨ ꯆꯥꯗꯣꯏꯅꯦ ꯃꯥ ꯃꯁꯥꯃꯛꯁꯨ ꯆꯥꯔꯒꯗꯤ ꯍꯤꯟꯖꯥꯡ ꯍꯥꯎꯇꯥ ꯃꯁꯥꯖꯨ ꯆꯥꯗꯣꯏꯅꯤꯅ ꯀꯃꯥꯏꯅ ꯌꯥꯗꯣꯏꯅꯣ ꯑꯗꯨꯗꯤ
ꯑꯗꯣ ꯁꯥꯎꯕꯅ ꯍꯦꯟꯃꯜꯂꯛꯑꯗꯤ ꯃꯥ ꯃꯁꯥꯏ ꯈꯜꯂꯛꯑꯔꯣꯏ ꯃꯥꯗꯤ ꯆꯔꯥ ꯍꯦꯟꯇꯣꯛꯑꯁꯨ ꯌꯥꯏꯅ ꯈꯜꯂꯑꯅꯤꯗꯅ
ꯎꯪ ꯑꯗꯨꯝ ꯃꯥ ꯆꯥꯔ ꯍꯦꯟꯇꯣꯛꯑꯅꯤ ꯅꯨꯡꯊꯤꯟꯒꯨꯝꯕꯗ ꯎꯆꯤ ꯑꯣꯜꯂꯒ ꯆꯥꯛꯒꯨꯝꯕ ꯊꯤꯕ ꯍꯧꯔꯛꯑꯅꯤ
ꯑꯗꯨꯗꯤ ꯃꯥ ꯆꯥꯛꯈꯨꯝ ꯆꯪꯉꯤꯃꯤꯅ ꯑꯗꯨꯝ ꯃꯥꯏ ꯄ꯭ꯂꯥꯎ ꯍꯧꯕꯅꯤ ꯈꯪꯗꯦ ꯈꯣꯠꯄꯅꯤ ꯈꯪꯗꯦ ꯃꯥꯏ ꯊꯣꯛꯄ ꯑꯗꯨꯝ ꯆꯥꯈꯤꯅꯤ ꯀꯩꯅꯣ
ꯑꯥ ꯆꯥꯖꯅꯨꯅꯦ ꯑꯩ ꯃꯥ ꯑꯗꯨꯕꯨ ꯆꯥꯕꯒꯨꯝꯕꯗꯨ ꯊꯤꯡꯗꯦꯅꯦ
ꯍꯥꯥꯑ
ꯃꯥ ꯑꯗꯨꯨꯝꯕ ꯆꯥꯕꯗꯤ ꯑꯩꯅ ꯊꯤꯡꯗꯦ ꯍꯥꯏꯕ ꯆꯥꯅꯤꯡꯉꯗꯤ ꯑꯗꯨꯝ ꯆꯥꯖꯅꯤ ꯃꯥ ꯑꯗꯨꯝ
ꯅꯪꯅ ꯊꯤꯡꯕꯖꯨ ꯉꯝꯃꯣꯏ ꯆꯥꯛꯈꯨꯝꯗꯨꯗ ꯊꯣꯡ ꯄꯥꯟꯒꯦ ꯍꯥꯏꯔꯣ ꯅꯪ
ꯑꯥꯁ ꯑꯩ ꯊꯤꯡꯖꯨ- ꯊꯤꯡꯗꯦ ꯍꯥꯏꯕ ꯃꯥꯅ ꯇꯧꯅꯤꯡꯉꯗꯤ ꯇꯧꯖꯅꯨ ꯀꯩꯁꯨ-ꯀꯥꯏꯗꯦ
ꯑꯗꯤ ꯍꯤꯟꯖꯥꯡ ꯑꯍꯥꯎꯇꯕꯗꯨꯒ ꯑꯗꯨꯝ ꯆꯥꯔꯦ
ꯃꯥꯥꯟꯅ ꯊꯣꯡꯉꯦ ꯍꯥꯏꯔꯤꯕꯣ ꯉꯁꯤ ꯅꯣꯏ ꯃꯥ ꯑꯥ ꯂꯩꯕ꯭ꯔꯣ
ꯂꯩꯇꯦ ꯑꯩꯈꯣꯏ ꯃꯥ ꯁꯣꯔꯥꯠ ꯆꯠꯈꯤ ꯉꯁꯤ ꯑꯩꯈꯣꯏ ꯑꯥꯗ ꯑꯩꯈꯣꯏꯒꯤ ꯃꯥꯝꯃꯒꯤ ꯃꯃꯥꯟꯅꯕ ꯑꯃ ꯂꯩꯈꯤꯗ꯭ꯔꯦꯕ
ꯍꯟꯗꯛ ꯃꯌꯥꯁꯦ ꯃꯤ ꯁꯤꯕꯁꯦ ꯇꯣꯏꯁꯟꯂꯛꯑꯦꯅꯦ ꯇꯧꯏꯁꯦ
ꯑꯁ ꯃꯥꯗꯤ ꯆꯍꯤ ꯌꯥꯝꯃꯒ ꯌꯨ ꯌꯥꯝ ꯊꯛꯄꯒꯤꯅꯤꯗ
ꯑ ꯑꯗꯣ ꯀꯩꯅꯣ ꯑꯩꯁꯨ ꯅꯉꯣꯟꯗ ꯀꯩ ꯑꯥ ꯀꯩꯅꯣꯝ ꯍꯪꯒꯦꯅ ꯇꯧꯔꯝꯕꯅꯤꯅꯦ ꯉꯍꯥꯟ ꯅꯣꯏ ꯅꯆꯦꯗꯨꯅ ꯄꯤꯛꯅꯤꯛ ꯆꯠꯁꯦ ꯈꯣꯠꯁꯦꯒ ꯍꯥꯏꯔꯝꯕꯅꯦ ꯃꯐꯝ ꯈꯟꯅꯔꯕꯣ
ꯀꯝꯕ ꯏꯆꯦ ꯏꯆꯦ ꯌꯥꯝꯃꯤꯅꯦ
ꯑꯁ ꯅꯣꯏ ꯃꯅꯤꯡꯒꯤ ꯏꯆꯦꯗꯣ
ꯑꯣ ꯍꯥꯏꯕꯨꯗꯤ ꯍꯥꯏꯔꯝꯃꯦ
ꯑꯗꯣ ꯃꯐꯝꯗꯣ ꯈꯟꯅꯔꯕꯣ
ꯈꯟꯅꯔꯦ ꯂꯣꯛꯇꯥꯛꯇ
ꯑꯣ ꯑꯃ ꯂꯣꯛꯇꯥꯛꯀꯤ ꯍꯟꯗꯛ ꯍꯥꯡꯉꯦꯅ ꯇꯧꯕꯗꯨꯔꯣ ꯍꯣꯝ ꯏꯁꯇꯦꯒꯤ ꯑꯃ
ꯒꯦꯁ
ꯑꯥꯔꯣ ꯇꯥꯡꯗꯤ ꯂꯦꯞꯅꯔꯕꯣ
ꯇꯥꯡ ꯇꯥꯡꯗꯤ ꯂꯦꯞꯅꯗ꯭ꯔꯤ ꯈꯣꯏ
ꯑꯗꯨꯗꯤ ꯑꯗꯨꯁꯨ ꯍꯥꯏꯐꯦꯠ ꯂꯦꯞꯅꯔꯛꯑꯣꯅꯦ ꯑꯗꯨꯒ ꯆꯠꯄꯗꯣ ꯈꯔ ꯊꯨꯅ ꯆꯠꯍꯧꯟꯅꯕ ꯍꯧꯖꯤꯛꯀꯥꯟ ꯑꯃꯨꯛ ꯑꯈꯣꯏꯗꯤ ꯄꯩꯈꯥꯗꯣ ꯑꯦꯝ ꯁꯨꯅ ꯇꯧꯕꯅꯤ ꯑꯦ ꯑꯦꯝ ꯌꯨꯅ ꯇꯧꯕꯅꯤꯅ ꯄꯩꯈꯥꯗꯣ ꯑꯃꯨꯛ ꯖꯨꯂꯥꯏ ꯊꯥ ꯌꯧꯁꯟꯂꯛꯑꯗꯤ ꯊꯥꯃꯨꯛ ꯇꯧꯒꯦ ꯍꯥꯏꯔꯛꯑꯅꯤ
ꯑꯃꯨꯛ ꯐꯔꯛ ꯇꯥꯁꯟꯅꯔꯛꯑꯗꯤ ꯅꯨꯡꯉꯥꯏꯅꯔꯣꯏꯕ
ꯅꯨꯡꯉꯥꯏꯑꯔꯣꯏ
ꯑꯗꯣ ꯑꯈꯣꯏ ꯑꯍꯨꯝ ꯈꯤꯇꯔꯥ ꯅꯠꯇ꯭ꯔꯒ ꯃꯣꯏ ꯅꯣꯏ ꯌꯨꯝꯊꯪꯅꯕ ꯑꯃ ꯑꯈꯣꯏ ꯍꯥꯟꯅꯒ ꯄꯨꯜꯂꯝꯕ ꯃꯣꯏ ꯃꯆꯤꯟ ꯃꯅꯥꯎ ꯑꯃ ꯂꯩꯕꯗꯣ
ꯎꯝ
ꯑꯥ ꯑꯗꯨꯗꯤ ꯌꯥꯎꯔꯣꯏ ꯍꯥꯏꯕꯔꯥ
ꯑꯝ ꯌꯥꯎꯅꯤ ꯍꯥꯏꯕꯅꯦ
ꯌꯥꯎꯅꯤ ꯍꯥꯏꯁꯦ ꯀꯟꯐꯔꯝꯗꯤ ꯇꯥꯔꯦꯀꯣ
ꯇꯥꯔꯦ
ꯃꯣꯏꯅ ꯌꯥꯎꯅꯤ ꯌꯥꯎꯅꯤꯅ ꯍꯥꯏꯔꯒ ꯍꯌꯦꯡ ꯑꯃꯨꯛ ꯆꯠꯂꯝꯗꯥꯏ ꯍꯌꯦꯡꯗ ꯉꯥꯏꯔꯦꯀꯥꯟꯗꯨꯗ ꯌꯥꯎꯕꯗꯣ ꯐꯔꯛ ꯇꯥꯔꯦ ꯄꯩꯁꯥ ꯂꯩꯇꯦꯀ ꯍꯥꯏꯔꯛꯑꯗꯤ ꯌꯥꯔꯣꯏꯕ ꯑꯃꯨꯛ ꯃꯤ ꯑꯁꯣꯟꯅꯀꯟꯗ ꯀꯩꯅꯣ ꯇꯧꯕ ꯕꯨꯛꯀꯤꯡ ꯇꯧꯅꯤ ꯈꯣꯠꯅꯤꯒ ꯍꯥꯏꯕꯅꯦꯕ
ꯑꯥ ꯇꯥꯕ꯭ꯔꯣ
ꯇꯥꯏꯅꯦ ꯑꯗꯨꯝ ꯉꯥꯡꯉꯨꯅꯦ
ꯅꯠꯇꯦ ꯍꯧꯖꯤꯛꯀꯥꯟꯁꯤꯕꯨ ꯀꯩ ꯀꯩꯒ ꯇꯧꯔꯤꯒꯦ
ꯑꯩ ꯅꯪꯅ ꯐꯣꯟ ꯇꯧꯔꯛꯇ꯭ꯔꯤ ꯉꯥꯏꯕꯨꯛꯇꯤ ꯑꯩ ꯑꯦꯅꯤꯃꯦ ꯌꯦꯡꯒꯦ ꯇꯧꯔꯝꯕꯅꯦ
ꯀꯩꯅꯣ ꯍꯏꯁꯤꯕꯣ ꯊꯕꯛ ꯏꯪꯈꯥꯡꯒ ꯑꯝꯇ ꯍꯣꯠꯅꯗ꯭ꯔꯕꯣ
ꯑꯩ ꯑꯩ ꯌꯥꯝ ꯀꯟꯅ ꯃꯤꯔꯦꯝ ꯑꯣꯜꯂꯤ
ꯑꯦ ꯑꯗꯨꯗꯤ ꯏꯃꯨꯡꯗꯨꯗꯤ ꯏꯃꯨꯡꯗꯩ ꯀꯅꯥꯅ ꯇꯥꯜꯂꯤꯕ
ꯀꯩ ꯍꯥꯏꯕ
ꯏꯃꯨꯡ ꯄꯩꯁꯥꯗꯤ ꯀꯅꯥꯅ ꯇꯥꯜꯂꯤꯅꯣꯕ
ꯑꯩꯒꯤ ꯐꯥꯗꯔ ꯑꯃ ꯂꯩ ꯑꯗꯨꯅ
ꯑꯦ ꯑꯗꯨꯒ ꯅꯪꯅ ꯃꯤꯔꯦꯝ ꯇꯥ ꯂꯩꯔꯕ
ꯌꯦꯁ
ꯀꯔꯤ ꯅꯣꯏ ꯁꯦꯟ ꯒꯗ ꯇꯥꯟꯕ ꯈꯔ ꯈꯥ ꯍꯧꯖꯤꯜꯂꯣꯗꯅ
ꯁꯦꯜ꯭ꯁꯕꯨ ꯀꯩꯖꯅꯦ ꯃꯇꯝ ꯂꯩꯔꯀꯥꯟꯗ ꯐꯪꯅ ꯇꯥꯜꯂꯂꯣꯏ ꯑꯩꯗꯤ ꯁꯦꯟ ꯇꯥꯟꯒꯦ ꯍꯥꯏꯔꯒꯗꯤ ꯑꯝꯕꯥ ꯑꯝꯇꯪꯗ ꯀꯔꯣ ꯀꯔꯣꯜ ꯂꯥꯛ ꯂꯥꯛ ꯁꯥ ꯇꯥꯟꯒꯦ ꯈꯜꯂꯤ
ꯅꯠꯇꯦ ꯀꯔꯣꯔ ꯀꯔꯣꯔ ꯂꯥꯛ ꯇꯥꯟꯒꯦꯗꯣ ꯀꯔꯣꯔ ꯀꯔꯣꯔ ꯂꯥꯛꯇꯣ ꯇꯥꯟꯒꯦꯗꯤ ꯏꯟꯚꯦꯁꯃꯦꯟ ꯑꯃꯨꯛ ꯗꯔꯀꯥꯔ ꯇꯥꯔꯛꯀꯅꯤ ꯏꯟꯚꯦꯁ ꯃꯦꯟꯗꯨꯅ ꯀꯅꯥꯗꯒꯤ ꯂꯧꯗꯨꯔꯤꯒꯦ ꯊꯕꯛ ꯑꯝꯇ ꯇꯧꯗ꯭ꯔꯗꯤ ꯂꯣꯟꯁꯨ ꯄꯤꯔꯛꯑꯣꯏ
ꯃꯤ ꯊꯕꯛ ꯇꯧꯀꯥꯟ ꯇꯣꯂꯣꯞ ꯆꯥꯀꯥꯟꯗꯕꯨ ꯂꯣꯟ ꯂꯧꯕ ꯉꯥꯏꯕꯩ ꯋꯥꯅꯤ ꯇꯣꯂꯣꯞ ꯆꯥꯗꯕ ꯃꯤꯗꯗꯤ ꯂꯣꯟꯁꯨ ꯄꯤꯅꯗ꯭ꯔꯦ ꯍꯧꯖꯤꯛꯇꯤ ꯕꯦꯡ ꯑꯦꯀꯥꯎꯟꯅ ꯃꯤꯉꯣꯟꯗꯩ ꯄꯩꯁꯥ ꯄꯨꯔꯁꯨ ꯁꯦꯟꯗꯣꯏꯅ ꯆꯥꯎꯁꯤꯜꯂꯛꯀꯅꯤ ꯁꯦꯟꯗꯣꯏ ꯆꯥꯎꯕ ꯁꯨꯝ ꯍꯦꯟꯖꯜꯂꯛꯑꯗꯤ ꯄꯩꯁꯥ ꯄꯨꯕꯒꯤ ꯆꯥꯡꯗꯨꯒ ꯁꯦꯟꯗꯣꯏꯗꯨꯒ ꯁꯤꯡꯕꯒ ꯉꯝꯃꯛꯇꯕꯅꯦ ꯄꯩꯁꯥ ꯄꯨꯕꯗ ꯄꯨꯕꯗ ꯁꯤꯔꯝꯗꯥꯏꯕꯥꯎ ꯄꯩꯁꯥ ꯁꯤꯡꯉꯒ ꯁꯤꯔꯕꯨꯛꯇ ꯄꯩꯁꯥ ꯁꯤꯡꯕ ꯅꯪꯍꯧꯔꯔꯣꯏ
ꯍꯧꯖꯤꯠꯇꯩ ꯈꯔ ꯇꯥꯟꯖꯤꯜꯂꯨ ꯌꯥꯗ꯭ꯔꯣ ꯅꯠꯇꯦ ꯑꯥ ꯅꯣꯏ ꯏꯆꯦꯗꯣ ꯕꯦꯀꯔꯤ ꯆꯠꯂꯦ ꯒꯥꯏꯅꯒꯁꯨ ꯍꯥꯏꯕꯅꯦ ꯅꯪ ꯅꯪ ꯈꯔ ꯌꯥꯎꯗ ꯈꯣꯠꯂꯗꯅ ꯑꯗꯨꯗ ꯑꯣꯏꯅ
ꯌꯥꯎꯔꯣꯢꯗ
ꯀꯩꯅꯣ ꯕꯦꯠꯀꯤꯠ ꯍꯧꯖꯤꯛꯀꯥꯟ ꯕꯦꯀ꯭ꯔꯤꯁꯨ ꯌꯥꯝ ꯆꯠꯅꯔꯤꯕꯅꯦ ꯀꯦꯛ ꯀꯦꯀꯥ ꯁꯥꯕ ꯀꯦꯛ ꯁꯥꯕ ꯅꯠꯇꯦ ꯑꯩꯈꯣꯏ ꯍꯧꯖꯤꯛꯀꯥꯟꯗꯤ ꯃꯁꯥ ꯃꯁꯥꯒꯤ ꯁꯤꯟꯐꯝ ꯍꯧꯅꯕꯅꯦ ꯀꯥꯏꯅꯒ ꯐ꯭ꯔꯤꯗꯒ ꯇ꯭ꯔꯦꯅꯤꯡ ꯄꯤꯕꯅꯦ ꯑꯥ ꯅꯪꯅ ꯒꯥꯔꯤ ꯊꯥꯎ ꯈꯤꯇꯪ ꯇꯤꯡꯗꯧ ꯃꯉꯥꯏꯔꯦ
ꯑꯗꯨꯗꯨꯃ ꯌꯥꯎꯁꯜꯍꯧꯔꯗꯤ ꯍꯌꯦꯡ ꯇ꯭ꯔꯦꯅꯤꯡꯗꯣ ꯂꯣꯏꯔꯦ ꯍꯥꯏꯔꯒ ꯇ꯭ꯔꯦꯅꯤꯡꯗꯨꯒꯤ ꯈꯨꯠꯊꯥꯡꯗ ꯑꯣꯏꯅ ꯗꯨꯝ ꯂꯣꯟ ꯂꯧꯔꯁꯨ ꯌꯥꯅꯤ
ꯅꯪ ꯍꯥꯏꯔꯤꯗꯣ ꯌꯥꯗꯤ ꯌꯥꯕꯀꯣ ꯑꯗꯨ ꯆꯠꯄꯁꯨ ꯌꯥꯝ ꯇꯟꯕꯀꯣ ꯑꯗꯩꯒꯤ ꯀꯦꯛꯁꯦ ꯁꯦꯝꯕꯗ ꯐꯖꯗꯕꯩ ꯅꯦ ꯁꯦꯝ ꯀꯦꯛꯁꯦ
ꯅꯠꯇꯦ ꯑꯗꯨ ꯇꯝꯃꯒꯗꯤ ꯍꯩꯔꯛꯀꯅꯤꯅ ꯑꯗꯩ ꯍꯟꯗꯛꯇꯁꯨ ꯁꯦ ꯑꯩꯈꯣꯏ ꯌꯨꯝꯊꯪꯅꯕꯩꯗꯣ ꯑꯣꯣꯝꯗꯣꯝꯆꯥ ꯑꯃ ꯍꯧꯖꯤꯛ ꯄꯥꯐꯣꯔ ꯁꯥꯕꯒꯤ ꯃꯣꯏ ꯇꯝꯕ ꯆꯠꯂꯨꯏꯌꯦꯅ ꯍꯧꯖꯤꯛ ꯄꯥꯐꯣꯔ ꯁꯥꯔꯥ ꯌꯣꯟꯕ ꯍꯧꯒ꯭ꯔꯦ ꯍꯣꯏ ꯍꯧꯔꯛꯄꯗꯕꯨꯗꯤ ꯈꯔ ꯊꯤꯀꯣ ꯑꯗꯣ ꯍꯧꯖꯤꯛꯇꯤ ꯌꯥꯝ ꯍꯥꯎꯔꯦ ꯈꯣꯠꯂꯦ ꯒꯥꯏꯅꯒ ꯆꯥꯟꯅꯩ ꯑꯩꯈꯣꯏꯁꯨ ꯑꯗꯨꯝ ꯂꯩꯕ ꯌꯥꯎꯔꯤ ꯅꯣꯏ ꯑꯗꯥꯏ ꯗꯨꯀꯥꯟꯒ ꯂꯩꯔꯗꯤ ꯈꯔ ꯊꯥꯔꯛꯀꯦꯗꯅ ꯗꯨꯀꯥꯟꯒ ꯐꯝꯅꯗ꯭ꯔꯕ ꯀꯩꯁꯨꯌꯥꯝꯅ
ꯑꯦ ꯀꯩꯁꯨꯑꯥꯝ ꯐꯝꯅꯗ꯭ꯔꯦꯗ
ꯑꯁ ꯑꯩ ꯄꯣꯠ ꯆꯩꯁꯦ ꯈꯔ ꯊꯥꯗꯣꯛꯀꯦꯅ ꯇꯩꯅꯤꯅꯦ ꯑꯩꯁꯨ ꯃꯥꯏꯗꯣ ꯄꯩꯁꯥ ꯈꯔ ꯊꯥꯗꯔꯛ ꯒ ꯌꯥꯕ꯭ꯔꯥꯅꯥ ꯌꯦꯡꯒꯦ ꯇꯩꯅꯦ ꯑꯩꯁꯨ ꯕꯦꯀ꯭ꯔꯤꯒꯨꯝꯕꯗ ꯇ꯭ꯔꯦꯅꯤꯡ ꯈꯔ ꯌꯥꯎꯁ ꯐ꯭ꯔꯤꯗ ꯇ꯭ꯔꯦꯅꯤꯡ ꯇꯧꯔꯤ ꯍꯥꯏꯕꯅꯅꯦꯀꯣ ꯌꯥꯎꯁꯜꯍꯧꯔꯒ ꯈꯤꯇꯪ ꯀꯥꯟꯅꯒꯗ꯭ꯔꯥꯅ ꯌꯦꯡꯁꯤꯔꯥꯅ ꯇꯧꯏꯅꯤ
ꯑꯗꯣ ꯅꯣꯏ ꯌꯨꯝꯖꯣ ꯁꯣꯔꯣꯛ ꯃꯄꯥꯟꯗ ꯁꯣ ꯁꯨꯑꯣꯏ ꯗꯨꯀꯥꯟ ꯃꯆꯥ ꯑꯃ ꯍꯥꯡꯒꯦ ꯍꯥꯡꯗꯣꯛꯑꯣꯗꯅ
ꯍꯥꯡꯖꯦ ꯍꯥꯢ ꯑꯩꯅ ꯍꯥꯡꯖꯤꯗꯤ ꯍꯥꯏꯌꯦ ꯑꯩꯈꯣꯏ ꯄꯥꯅ ꯌꯥꯗꯤꯌꯦ
ꯑꯗꯣ ꯈꯤꯇꯪ ꯇꯥꯟꯅꯁꯤꯜꯂꯣ ꯑꯩ ꯕꯔꯥꯗ ꯂꯧꯔꯁꯨ ꯑꯩꯅ ꯑꯣꯏꯅ ꯂꯧꯔꯁꯨ ꯂꯧ ꯌꯥꯏ ꯀꯩꯅꯣ ꯑꯩꯁꯨ ꯗꯨꯀꯥꯟ ꯑꯝꯇꯪꯗꯤ ꯍꯥꯡꯅꯤꯡꯕꯅꯦꯕꯀꯣ ꯁꯨꯝ ꯕꯤꯖꯤꯅꯦꯁ ꯃꯆꯥ ꯑꯃ ꯀꯩꯃ ꯑꯣꯏꯅ ꯁꯨꯝ ꯍꯧꯗꯣꯛꯅꯕꯅ
ꯎꯝ
ꯑꯗꯣ ꯅꯣꯏ ꯄꯥꯏꯗꯨꯒ ꯈꯔ ꯍꯥꯏ ꯍꯥꯏꯅꯔꯣ ꯑꯗꯨꯒ ꯗꯨꯀꯥꯟꯗꯣ ꯑꯝꯇ ꯍꯪ ꯀꯣꯅꯦ ꯑꯩꯒꯤ ꯑꯣꯏꯅꯕ ꯃꯤ ꯑꯇꯣꯞꯄꯅ ꯂꯧꯗ꯭ꯔꯥꯁꯨ ꯑꯩꯅ ꯂꯧꯕꯗꯤ ꯑꯗꯨꯝ ꯌꯥꯅꯤꯅ ꯊꯥꯒꯤꯁꯨ ꯀꯩꯁꯨ ꯁꯣꯏꯗꯅꯕ ꯑꯗꯨꯝ ꯇꯧꯔꯛꯀꯦ
ꯅꯪꯅ ꯍꯥꯏꯗꯣ ꯀꯥꯏꯕꯨꯗꯤ ꯀꯥꯏꯗꯕꯀꯣ ꯈꯣꯏ ꯄꯥꯖꯤꯅ ꯀꯇꯜ ꯂꯥꯏ ꯍꯦꯛꯇ ꯈꯔ ꯆꯨꯕ ꯀꯣ꯫ ꯍꯥꯏꯗꯤ ꯑꯩꯟ ꯁꯤ ꯇꯧꯖꯦ ꯍꯥꯢꯕꯗ ꯃꯥꯁꯦ ꯑꯗꯨꯝ ꯇꯟꯕ ꯑꯗꯩ ꯑꯩ ꯊꯟ ꯇꯧꯕꯗꯨꯁꯨ꯫
ꯃꯥꯗꯨ ꯍꯧꯖꯤꯛ ꯑꯍꯟ ꯑꯣꯏꯁꯜꯂꯛꯑꯦ ꯀꯩꯅꯣ ꯅꯪꯅ ꯑꯗꯨꯝ ꯃꯀꯣꯛ ꯆꯤꯡꯉꯒ ꯁꯨꯃꯥꯏ ꯁꯨꯃꯥꯏꯅ ꯇꯧꯁꯤ꯫ ꯈꯣꯠꯁꯤꯅ ꯍꯥꯏꯔꯒ ꯑꯗꯨꯝ ꯇꯧꯔꯨꯅꯕ ꯍꯣꯠꯅꯔꯣ ꯀꯩꯅꯣ꯫ ꯁꯨꯝ ꯃꯥꯅ ꯉꯝꯗꯦ ꯉꯝꯗꯦꯅ ꯍꯣꯏ ꯑꯍꯟꯒ ꯑꯣꯏꯁꯟꯕꯅꯦ ꯃꯁꯥ ꯃꯎꯁꯨ ꯁꯣꯜꯂꯝꯃꯅꯤ ꯀꯩꯁꯨ ꯍꯨꯖꯤꯛ꯫
ꯑꯗꯨꯁꯨ ꯃꯥ ꯑꯗꯨꯝ ꯆꯪꯉꯤꯅꯦ ꯊꯕꯛ ꯇꯧꯕꯗ꯫ ꯑꯩꯅ ꯅꯍꯥ ꯑꯣꯏꯔꯒ ꯑꯩꯅ ꯇꯧꯖꯦ ꯍꯥꯏꯔꯒꯖꯨ ꯑꯩꯁꯨ ꯍꯩꯇꯕꯅꯤꯅ ꯃꯥꯗꯤ ꯌꯥꯝ ꯇꯥꯟꯅꯕ ꯆꯪꯒꯅꯤ꯫ ꯍꯥꯏꯗꯤ ꯃꯥ ꯑꯗꯨꯅꯤ ꯌꯥꯝ ꯁꯨꯝ ꯍꯥꯏꯖꯦ꯫
ꯅꯠꯇꯦ ꯑꯗꯣ ꯃꯉꯣꯟꯗ ꯇꯥꯛꯄꯗꯪ ꯇꯥꯛꯍꯜꯂꯛꯀꯥꯟꯗ ꯅꯪꯅ ꯑꯗꯨꯝ ꯇꯧꯔꯁꯨ ꯌꯥꯅꯤ ꯀꯩꯅꯣ꯫
ꯑꯗꯨꯅꯦ ꯍꯥꯏꯖꯦ ꯃꯥ ꯑꯗꯨꯁꯨ ꯇꯜꯂꯦ꯫
ꯑꯅ ꯑ ꯑꯈꯣꯏ ꯄꯤꯛꯅꯤꯛꯇꯣ ꯑꯗꯨꯝ ꯀꯩꯅꯣ ꯖꯨꯂꯥꯏ ꯃꯃꯥꯡꯗꯗꯤ ꯑꯗꯨꯝ ꯇꯥꯍꯜꯂꯁꯤꯀꯣ꯫
ꯑ ꯌꯥꯏ
ꯑꯗꯣ ꯑꯁ ꯑꯩꯖꯦ ꯍꯟꯖꯟ ꯍꯟꯖꯟ ꯍꯥꯏꯒꯗꯧ ꯇꯟꯕꯨꯗꯤ ꯇꯜꯂꯛꯑꯦꯕꯣ ꯑꯩꯖꯨ ꯃꯇꯝꯗꯣ ꯀꯁꯨ ꯌꯥꯝ ꯐꯪꯗ꯭ꯔꯦꯕ꯫ ꯑꯗꯨꯅꯅꯦꯕ ꯁꯦ ꯅꯣꯏꯁꯨ ꯄꯩꯈꯥ ꯍꯧꯗꯣꯔꯝꯃꯅꯤ ꯅꯪ ꯀꯣꯂꯦꯖꯀꯗꯤ ꯑꯗꯨꯝ ꯆꯠꯂꯤꯕ ꯅꯠꯇ꯭ꯔꯣ?
ꯆꯠꯂꯦ꯫
ꯅꯣꯏꯗꯤ ꯄꯩꯈꯥ ꯇꯧꯗ꯭ꯔꯤꯕꯣ?
ꯑꯈꯣꯏ ꯌꯥꯝ ꯋꯥꯠꯂꯤꯗ ꯊꯥ ꯑꯃꯥ ꯍꯦꯟꯅ ꯋꯥꯠꯂꯤ꯫
ꯀꯩꯅꯣ ꯅꯣꯏ ꯄꯩꯈꯥꯁꯤꯅ ꯈ꯭ꯋꯥꯏꯗꯩꯩ ꯊꯦꯡꯉꯤꯁꯤꯅ ꯑꯩꯈꯣꯏꯒꯤ ꯁꯤꯕꯣꯛꯇ ꯍꯥꯟꯅꯗꯒꯤ ꯄꯩꯈꯥ ꯊꯦꯡꯉꯦꯅ ꯇꯧꯏꯅꯦ꯫
ꯅꯣꯏꯅ ꯈꯔ ꯉꯟꯅ ꯇꯧꯕ ꯑꯈꯣꯏꯒꯤꯅ ꯈꯔ ꯊꯦꯡꯅ ꯇꯧꯕ ꯍꯥꯏꯕꯁꯤꯅꯤꯅꯦ꯫
ꯐ ꯊꯦꯡꯉꯝꯅꯦ ꯃꯤ ꯑꯇꯣꯞꯄ ꯀꯣꯂꯦꯖꯇꯤ ꯃꯤꯡ ꯆꯟꯕꯕꯥꯎ ꯍꯧꯅꯒꯔ꯭ꯝꯅꯦ ꯑꯩꯈꯣꯏ ꯊꯦꯡꯍꯧꯔꯕꯅꯦ꯫
ꯑꯗꯨ ꯅꯣꯏꯒꯤ ꯊꯦꯡꯉꯦ ꯍꯥꯏꯁꯦ ꯈꯣꯏꯒꯤꯅ ꯍꯦꯟꯅ ꯊꯦꯡꯉꯦ ꯑꯩꯈꯣꯏꯒꯤꯅ ꯃꯅꯤꯄꯨꯔꯁꯤꯗ ꯈ꯭ꯋꯥꯏꯗꯩꯩ ꯊꯦꯡꯕ ꯀꯣꯂꯦꯖ ꯑꯣꯏꯗꯨꯅꯦ꯫
ꯑꯗꯣ ꯅꯪ ꯍꯟꯗꯛ ꯆꯍꯤꯒꯤ ꯀꯩꯅꯣ ꯀꯣꯂꯦꯁꯀꯤ ꯁꯀꯣꯂꯔꯞꯀꯗꯤ ꯊꯥꯖꯟꯍꯧꯕ ꯅꯠꯇ꯭ꯔꯣ?
ꯑꯥꯏ ꯊꯥꯕꯨꯗꯤ ꯊꯥꯖꯜꯂꯦ꯫
ꯐꯪꯉꯕꯣ
ꯐꯪꯗꯨ ꯃꯥꯟꯗꯦꯗ ꯄꯥꯁꯦꯟꯇꯦꯁ ꯌꯥꯝ ꯋꯥꯡꯗꯦ꯫
ꯑꯦ ꯅꯪꯗꯤ ꯂꯥꯏꯔꯤꯛꯀ ꯑꯝꯇ ꯄꯥꯗ꯭ꯔꯕ ꯍꯥꯏꯖꯤꯕꯣ ꯅꯪꯕꯣ꯫
ꯄꯥꯗꯦꯗꯥ
ꯅꯣꯏ ꯌꯥꯝ ꯅꯨꯡꯉꯥꯏꯅ ꯂꯩꯅ ꯊꯕꯛ ꯇꯧꯕꯁꯨ ꯇꯧꯗꯦ ꯂꯥꯏꯔꯤꯛꯁꯨ ꯄꯥꯗꯦꯌꯦ꯫ ꯑꯗꯤ ꯅꯪꯗꯤ ꯒꯦꯝ ꯁꯥꯟꯅꯔ ꯑꯦꯅꯤꯃꯦꯒꯥ ꯌꯦꯡꯉ ꯑꯗꯨꯝ ꯂꯩꯔꯕ?
ꯂꯩꯔꯦ
ꯑꯈꯣꯏꯅ ꯁꯤꯗ ꯁꯀꯣꯂꯥꯔꯁꯤꯞ ꯑꯃꯨꯛ ꯇꯥꯅ ꯑꯃꯃꯨꯛ ꯇꯥꯅ ꯇꯧꯔꯤ ꯅꯣꯏꯗꯤ ꯌꯥꯝ ꯅꯨꯡꯉꯥꯏꯔꯤꯖꯥꯠꯅꯤꯅꯦ ꯑꯗꯨꯗꯤ꯫
ꯑꯩ ꯌꯥꯝ ꯅꯨꯡꯉꯥꯏꯔꯤꯗ꯫
ꯅꯠꯇ꯭ꯔꯒ ꯈꯣꯏ ꯁꯤꯗ ꯑꯣꯏꯅ ꯅꯪꯁꯨ ꯊꯕꯛ ꯌꯥꯎꯁꯜꯂꯒꯦꯔꯣ?
ꯌꯥꯎꯡꯗꯦꯗꯥ
ꯅꯠꯇꯦ ꯑꯩꯅ ꯉꯁꯥꯏ ꯄꯥꯐꯣꯔ ꯁꯥꯕꯒꯤꯅ ꯍꯥꯏꯕꯗꯣ ꯃꯣꯏ ꯑꯉꯥꯡ ꯑꯃꯅꯤ ꯀꯧꯔꯤꯕꯀꯣ ꯃꯦ ꯆꯤꯟ ꯀꯩꯀꯥꯗꯣ ꯌꯦꯡꯁꯤꯟꯅꯕꯅ ꯃꯣꯏ ꯍꯟꯗꯛ꯫ ꯈꯨꯠꯅ ꯁꯥꯕꯗꯣ ꯌꯥꯝꯅ ꯉꯝꯅꯗꯦ ꯑꯗꯨꯅ ꯃꯦꯆꯤꯟꯗꯣ ꯑꯣꯏꯅ ꯂꯧꯔꯅꯤ꯫ ꯑꯗꯨꯒ ꯑꯉꯥꯡ ꯑꯃꯅꯤ ꯊꯝꯅꯕꯅ ꯍꯥꯏꯅꯩꯌꯦꯕ꯫
ꯎꯝ
ꯑꯗꯣ ꯑꯗꯨꯗꯣ ꯑꯣꯏꯅ ꯌꯥꯎꯔꯒꯦꯔꯥ
ꯍꯥꯏꯗꯤ ꯀ ꯃꯦꯆꯤꯟꯗꯨꯗ ꯀꯩ ꯀꯩ ꯇꯧꯗꯣꯏꯅꯣ ꯑꯩꯅ?
ꯑꯥ ꯅꯪꯅ ꯀꯩꯝ ꯇꯧꯗꯧ ꯅꯠꯇꯦꯗ ꯃꯣꯏꯅ ꯃꯦꯆꯤꯟꯗꯨꯅ ꯑꯗꯨꯝ ꯐꯖꯅ ꯇꯧꯔꯤꯕ꯭ꯔꯥ ꯑꯗꯒꯤ꯫ ꯃꯦꯆꯤꯟꯗꯨꯅ ꯁꯦꯞ ꯄꯥꯐꯣꯔꯗꯩꯅ ꯁꯦꯝꯕ ꯂꯣꯏꯔꯛꯄꯗꯨꯗ ꯁꯨꯛꯇꯦꯛ ꯅꯥꯇꯦꯛꯀ ꯁꯦꯝꯃꯛꯄ꯭ꯔꯥ ꯐꯖꯅ ꯊꯣꯛꯂꯛꯏꯕ ꯍꯥꯏꯕꯗꯣ ꯑꯗꯨꯒꯨꯝꯕꯗꯨꯗꯪ ꯌꯦꯡꯁꯟꯗꯧꯅꯦ ꯃꯦꯆꯤꯟ ꯌꯥꯝꯕ ꯅꯠꯇꯦꯅ ꯃꯦꯆꯤꯟ ꯑꯃꯈꯛꯇꯅꯤ ꯃꯣꯏꯁꯨ ꯍꯧꯔꯛꯄꯗ ꯉꯥꯏꯔꯤꯝꯅꯤꯅ ꯀꯩꯁꯨ ꯌꯝ ꯃꯦꯆꯤꯟꯗꯣ ꯑꯃꯗꯒꯤ ꯍꯦꯟꯅ ꯂꯧꯔꯣꯏ ꯍꯥꯏꯕꯀꯣ ꯑꯗꯨꯅ ꯃꯦꯆꯤꯟ ꯑꯃꯗꯨꯗ ꯃꯤ ꯑꯉꯥꯡ ꯑꯅꯤ ꯊꯝꯃꯛꯀꯗ ꯅꯤꯅ ꯑꯃꯅ ꯑꯁꯣꯝ ꯅꯥꯀꯟꯗꯒꯤ ꯏꯟꯒ꯭ꯔꯤꯗꯤꯌꯦꯟꯁ ꯀꯩꯗꯣ ꯍꯥꯞꯄꯛꯑꯅꯤ ꯑꯗꯨꯒ ꯑꯃꯒ ꯑꯃꯅ ꯅꯥꯀꯟ ꯑꯝꯗ ꯄꯣꯠ ꯆꯩꯗ ꯐꯖꯅ ꯊꯣꯛꯂꯛꯄꯔꯥ ꯏꯁꯤꯡ ꯇꯣꯂꯛꯄ ꯈꯣꯠꯂꯄꯣ ꯐꯖꯅ ꯇꯣꯂꯛꯏꯕ꯭ꯔ ꯈꯣꯠꯂꯛꯏꯕ꯭ꯔ ꯑꯗꯩ ꯁꯦꯞꯇꯣ ꯅꯥꯏꯕꯔꯥ ꯈꯣꯠ ꯄꯔꯥ ꯍꯥꯏꯕꯗꯣ ꯑꯗꯨꯗꯣ ꯌꯦꯡꯗꯧ ꯈꯤꯇꯅꯦꯕ
ꯎꯝ
ꯅ ꯑꯗꯨꯗꯣ ꯅꯪ ꯌꯥꯎꯒꯦ ꯌꯥꯎꯍꯧꯔꯣ ꯑꯗꯨꯅ ꯑꯗꯨꯝ ꯐꯔꯅꯤꯌꯦ
ꯌꯥꯎꯕꯩꯗꯤꯑꯩ ꯀꯩꯁꯨ ꯀꯥꯏꯗꯦꯅꯦ ꯌꯥꯎꯒꯦꯅꯦ ꯑꯗꯨꯗꯤ
ꯑꯥ ꯑꯗꯣ ꯄꯥꯔꯠ ꯇꯥꯝ ꯑꯣꯏꯅ ꯇꯧꯗꯧꯅꯦꯕ ꯑꯗꯨꯒ ꯄꯩꯁꯥꯁꯥꯗꯣ ꯑꯗꯨꯝ ꯅꯨꯡꯉꯥꯏ ꯅꯨꯡꯉꯥꯏꯅꯤꯕ ꯃꯣꯏꯗꯤ ꯅꯍꯥꯟꯗꯩ ꯏꯃꯨꯡꯗꯣꯑꯗꯨꯝ ꯄꯩꯁꯥ ꯋꯥꯠꯇꯕ ꯀꯥꯡꯕꯨꯅꯦꯕ ꯑꯗꯨꯅ ꯑꯗꯨꯗꯣ ꯑꯗꯨꯝ ꯌꯥꯎꯁꯜꯂꯣ
ꯆꯪꯉꯤꯅꯦ
ꯑꯗꯣ ꯅꯣꯏ ꯃꯥꯍꯣꯏꯗꯤ ꯀꯔꯟꯅ ꯍꯜꯂꯛꯅꯤ ꯍꯥꯏꯒꯦ
ꯈꯪꯗꯦ ꯑꯩꯗꯤ ꯕ ꯃꯇꯝ ꯍꯥꯏꯔꯝꯗꯦ
ꯄꯥꯕꯨꯡꯍꯣꯏꯁꯨ ꯂꯩꯇꯕ꯭ꯔꯣ
ꯂꯩꯇꯦ ꯀꯅꯥ ꯂꯩꯇꯦ ꯑꯩꯒꯤ ꯏꯌꯥꯝꯕꯒ ꯑꯦ ꯑꯩꯒꯤ ꯏꯌꯥꯝꯕꯒ ꯑꯩꯒ
ꯅꯣꯏꯅ ꯅꯌꯥꯝꯕꯗꯤ ꯀꯩꯗꯧꯔꯤꯒꯦ
ꯃꯥꯁꯦ ꯍꯥꯏꯖꯦ ꯐꯃꯨꯡꯗꯥ ꯅꯠꯇꯦ ꯑ ꯐꯃꯨꯡꯒꯤ ꯍꯦꯛ ꯃꯈꯥꯋꯥꯏꯗ ꯐꯝꯃꯒ ꯂꯩꯔꯤ
ꯀꯩꯅꯣꯅꯦ ꯃꯥ ꯊꯕꯛꯒ ꯑꯝꯇ ꯂꯩꯇ꯭ꯔꯕ ꯍꯥꯏꯁꯨ
ꯈꯪꯗꯦꯗ ꯃꯥꯗꯤ ꯑꯩꯉꯣꯟꯗꯩ ꯍꯦꯟꯅ ꯆꯥꯎꯕ ꯃꯤꯔꯦꯝꯅꯦ
ꯃꯥꯁꯨꯨ ꯃꯍꯩ ꯃꯁꯤꯡꯗꯣ ꯐꯖꯅꯃꯛꯇꯤ ꯇꯝꯍꯧꯕꯅꯦ ꯊꯕꯛ ꯃꯆꯥ ꯑꯃ ꯊꯤꯖꯤꯟꯒꯦꯗꯦ ꯍꯥꯏꯗꯤ
ꯈꯪꯗꯦꯗ ꯃꯥꯁꯦ ꯇꯝꯕꯒꯤꯗꯤ ꯌꯥꯝ ꯇꯝꯕꯀꯣ ꯂꯥꯏꯔꯤꯛꯁꯨ ꯑꯗꯨꯝ ꯄꯥꯕꯀꯣ ꯑꯗꯣꯏꯁꯨ ꯊꯕꯛ ꯍꯥꯏꯕꯗꯤ ꯃꯥ ꯀꯟ ꯆꯠꯇꯦꯗ
ꯑꯥꯗꯩ ꯅꯪ ꯅ ꯁꯥꯃꯛꯁꯨ ꯊꯕꯛ ꯊꯤꯖꯤꯟ ꯌꯥꯏ ꯍꯧꯖꯤꯛꯄꯨ ꯀ꯭ꯂꯥꯁ ꯇꯦꯞ ꯂꯣꯏꯔꯒ ꯊꯕꯛ ꯑꯝꯇ ꯇꯧꯗꯦꯗꯣ ꯍꯟꯗꯛ ꯑꯦꯁ ꯑꯦꯁꯤꯒꯤ ꯄꯩꯈꯥ ꯊꯣꯛꯑꯦ ꯀꯥꯏꯒ ꯍꯥꯏꯕꯅꯦ ꯑꯗꯣ ꯄꯩꯈꯥꯗꯨꯣ ꯊꯥꯒꯦ ꯊꯥꯖꯤꯜꯂꯣꯗꯅ
ꯅꯪꯅ ꯍꯥꯏ ꯄꯣꯠꯇꯨ ꯑꯗꯨꯒꯤ ꯃꯤꯅꯤꯡꯕꯨ ꯈꯪꯗꯦ ꯑꯩ
ꯅꯠꯇꯦ ꯑꯦꯁ ꯑꯦꯁ ꯁꯤꯒꯤ ꯄꯩꯈꯥꯗꯤ ꯏꯟꯖꯟꯅ ꯀꯧꯕ ꯄꯩꯈꯥꯅꯦꯕꯀꯣ ꯑꯩꯈꯣꯏ ꯇꯨꯋꯦꯜ ꯄꯥꯁ ꯇꯧ ꯂꯣꯏꯔꯕ ꯁꯥꯇ꯭ꯔꯈꯩꯒꯤ ꯑꯣꯏꯅ ꯀꯧꯕꯅꯦ ꯆꯍꯤ ꯆꯍꯤꯒꯤ ꯑꯗꯨꯝ ꯀꯧꯕꯅꯦꯕ ꯑꯗꯣ ꯁꯥꯗꯣ ꯅꯣꯏꯗꯤ ꯍꯛꯆꯥꯡꯗ ꯑꯗꯨꯝ ꯐꯕꯅꯤꯅ ꯐꯤꯖꯤꯀꯦꯜ ꯑꯦꯛꯖꯥꯃꯤꯅꯦꯁꯟꯗꯨꯁꯨ ꯂꯥꯏꯅ ꯄꯥꯁ ꯇꯧꯅꯤ ꯑꯗꯨꯗꯣ ꯑꯣꯏ ꯊꯥꯒꯦ ꯊꯥꯖꯤꯜꯍꯧꯔꯣ
ꯐꯤꯖꯤꯀꯦꯜ ꯈꯤꯇꯪ ꯇꯦꯁ ꯇꯧ ꯌꯥꯗꯕ ꯀꯩ ꯀꯩ ꯇꯧꯗꯣꯏꯕ
ꯅꯣꯂꯦꯖ ꯇꯦꯁꯇꯨ ꯌꯥꯎꯔꯛꯀꯗꯣꯏꯅꯦ ꯑꯗꯣ ꯅꯣꯂꯦꯖ ꯇꯦꯁꯇꯨꯕꯨꯗꯤ ꯀꯩꯅꯣ ꯀꯩꯁꯥꯝ ꯂꯨꯕꯕꯨꯗꯤ ꯑꯣꯏꯔꯣꯏ ꯑꯅꯝꯅ ꯆꯣꯏꯁ ꯆꯣꯏꯁ ꯑꯣꯏꯗꯣꯏꯅꯦꯕꯀꯣ ꯃꯥꯛꯄꯨꯗꯤ ꯌꯥꯝꯅꯤ ꯑꯗ ꯑꯗꯨꯒꯤ ꯄꯩꯈꯥꯗꯨꯗꯤ ꯄꯥꯁ ꯇꯧꯕ ꯂꯥꯏꯔꯒ ꯐꯤꯖꯤꯀꯦꯜꯗ ꯄꯥꯁ ꯇꯧꯕ ꯋꯥꯏ ꯍꯥꯏꯕꯅꯦꯕ
ꯑꯗꯥ ꯑꯗꯨ ꯀꯃꯥꯏꯒ ꯍꯪꯒꯦꯅꯦ ꯇ꯭ꯔꯦꯅꯤꯡ ꯍꯥꯏꯁꯦ ꯆꯍꯤ ꯑꯃꯗꯝꯇꯪ ꯇꯧꯕ ꯍꯥꯏꯁꯦ ꯆꯍꯤ ꯑꯃꯃꯨꯛ ꯑꯗꯨꯝ ꯇꯧ ꯂꯩꯗꯣꯏꯔꯥ
ꯀꯩ ꯇ꯭ꯔꯦꯅꯤꯡꯅꯣ
ꯅꯪꯅ ꯍꯥꯏꯕꯗꯣ
ꯅꯠꯇꯦ ꯑꯩꯅ ꯍꯥꯏꯗꯣꯏꯗꯤ ꯇ꯭ꯔꯦꯅꯤꯡ ꯅꯠꯇꯤꯌꯦ ꯑꯦꯛꯖꯥꯃꯤꯅꯦꯁꯟ ꯐꯤꯖꯤꯀꯦꯜ ꯇꯦꯁ ꯍꯥꯏꯕ ꯐꯤꯖꯤꯀꯦꯜ ꯇꯦꯁ ꯇ꯭ꯔꯦꯅꯤꯡ ꯅꯠꯇꯦ ꯇꯦꯁ
ꯅꯪꯁꯦ ꯍꯣꯏ ꯅꯨꯃꯤꯠ ꯑꯃꯒꯨꯝꯕꯗ ꯑꯗꯨꯝ ꯂꯣꯏꯒꯗꯕ
ꯀꯥꯏꯗꯦꯅꯦ ꯑꯗꯨ
ꯑꯗꯨ ꯂꯣꯏꯔꯀꯥꯟꯗ ꯑꯗꯨꯝ ꯃꯣꯏꯅ ꯊꯕꯛ ꯑꯗꯨꯝ ꯑꯥꯔꯃꯤꯗꯅꯤ ꯈꯪꯗꯦ ꯑꯗꯒꯤ ꯅꯪꯒꯤ ꯀ꯭ꯂꯥꯔꯛ ꯑꯣꯏꯕꯒꯨꯝꯕꯅꯤ ꯈꯪꯗꯦ ꯑꯗꯨꯒꯨꯝꯕ ꯊꯕꯛ ꯍꯥꯞꯄꯛꯀꯗꯨꯏꯅꯦꯕ
ꯇ ꯇꯥꯏꯅꯦ
ꯑ ꯑꯗꯨꯏ ꯄꯩꯈꯥꯗꯨꯖꯨ ꯊꯥꯖꯜꯂꯣ ꯍꯟꯗꯛ ꯀꯩꯅꯣ ꯍꯟꯗꯛ ꯖꯨꯂꯥꯏ ꯁꯋꯥꯏꯗ ꯑꯣꯏ ꯖꯨꯟ ꯖꯨꯂꯥꯏ ꯑꯗꯥꯏꯗ ꯂꯣꯏꯔꯝꯃꯅꯤ ꯍꯨꯖꯤꯛ ꯀꯩꯅꯣ ꯐꯣꯝ ꯃꯦꯟꯕ ꯌꯥꯔꯤꯕꯅꯦꯕ ꯑꯗꯨꯝ
ꯑꯥ
ꯑꯗꯣ ꯍꯨꯖꯤꯛ ꯀꯣꯂꯦꯖ ꯁꯇ꯭ꯔꯥ ꯀꯣꯂꯦꯖ ꯁꯥꯇ꯭ꯔꯒꯩꯗꯤ ꯑꯗꯨꯝ ꯐꯣꯝꯖꯨ ꯈꯔ ꯄꯔ ꯑꯗꯨꯝ ꯄꯤꯕꯅꯦ ꯀꯣꯂꯦꯖ ꯇꯝꯃꯤꯕꯒꯩꯗꯤ ꯑꯗꯨꯅ ꯅꯣꯏ ꯊꯥꯒꯦ ꯊꯥꯖꯜ ꯍꯧꯔꯣ ꯑꯩꯖꯨ ꯊꯥꯖꯦ ꯇꯩꯅꯦ
ꯑꯖꯨ ꯊꯥꯗꯨꯅꯦ
ꯑ ꯂꯥꯏꯕꯛ ꯆꯥꯡ ꯌꯦꯡꯕꯕꯨꯛꯇꯤ ꯌꯥꯏꯗꯅ ꯀꯩꯅꯣ ꯇꯧꯗ꯭ꯔꯒꯁꯨ ꯈꯜꯂꯛꯄ ꯈꯜꯂꯛꯇꯕ ꯑꯗꯨꯅ ꯑꯃꯥꯅꯦ
ꯈꯟꯕ ꯈꯟꯗꯕ ꯃ ꯃꯈꯜ ꯑꯃꯅꯦ ꯒꯟꯇꯤ ꯍꯥꯏꯕ ꯃꯥꯖꯣ ꯂꯩꯕꯝ ꯊꯣꯛꯏꯅꯦ
ꯅꯠꯇꯦ ꯑꯗꯨ ꯒꯦꯔꯦꯟꯇꯤꯒꯤꯗꯨꯅ ꯑꯃꯨꯛꯅ ꯑꯈꯣꯏ ꯁꯤꯗ ꯊꯕꯛ ꯌꯥꯎꯁꯜꯂꯣꯅ ꯍꯥꯏꯔꯦꯅ ꯑꯗꯨꯏ ꯊꯕꯛꯇꯣ ꯑꯗꯨꯝ ꯌꯥꯎ ꯌꯥꯅ ꯥ ꯄꯩꯈꯥ ꯊꯥꯕꯗꯨꯗꯤ ꯅꯨꯃꯤꯠꯅꯤꯅꯤ ꯈꯤꯠꯇꯅꯦ ꯊꯥꯗꯧꯗꯤ
ꯀꯥꯏꯕꯨꯗꯤ ꯀꯥꯏꯗꯦ
ꯑꯥ ꯑꯗꯣ ꯚꯥꯏ ꯍꯨꯖꯤꯛꯆꯦ ꯄꯨꯡ ꯑꯩꯖꯦ ꯄꯨꯡꯖꯨ ꯊꯦꯡꯖꯜꯂꯛꯑꯦ ꯏꯃꯥꯟꯅꯕ ꯑꯝꯖꯨ ꯀꯧꯕ ꯂꯥꯛꯄ꯭ꯔ ꯀꯩꯅꯣꯝ ꯇꯧꯔꯤ ꯒꯦꯠ ꯑꯣꯏꯅ ꯑꯃꯝ ꯇꯧꯔꯤ ꯒꯦꯠ ꯇ ꯎꯔꯥꯎ ꯊꯔꯥꯎ ꯂꯩꯔꯦ ꯊꯝꯃꯒꯦꯀꯣ
ꯑ ꯊꯝꯊꯝ